ꯑ
ꯇꯥꯕ꯭ꯔꯣ꯫
ꯇꯥꯏ ꯀꯩꯗꯧꯔꯤꯅꯣ꯫
ꯕꯣꯜ ꯉꯥꯏꯕ ꯑꯣꯏꯅ ꯀꯣꯛ ꯀꯣꯛ ꯇꯧꯁꯤꯅ꯫
ꯑꯣ ꯑꯗꯨꯗꯤ ꯌꯥꯝ ꯅꯨꯡꯉꯥꯏ꯫ ꯑꯩꯁꯨ ꯍꯧꯖꯤꯛ ꯑꯩꯈꯣꯏ ꯃꯔꯨꯞꯁꯀ ꯀꯔꯤꯅ ꯁꯦꯜ꯫ ꯊꯥꯔꯛꯇꯕꯒꯤꯀꯣ ꯑꯗꯨꯒ ꯂꯩꯕꯅꯦ꯫
ꯃꯤꯗꯤ ꯁꯑꯣ ꯃꯤꯗꯤ ꯄꯩꯁꯥ ꯐꯪꯅꯤꯀꯣ꯫
ꯑꯩꯒꯤ ꯅꯠꯇꯦ ꯐꯟꯒꯗꯧꯕꯁꯦ ꯑꯩꯒꯤ ꯑꯩꯒꯤ ꯏꯌꯥꯝꯕ꯫
ꯎꯝ꯫
ꯑ
ꯑꯩꯒꯤ ꯕꯦꯛꯒ꯭ꯔꯥꯎꯟ ꯃꯈꯣꯟ ꯇꯥꯕ꯭ꯔꯥ꯫
ꯉꯔꯥꯡ ꯍꯧꯖꯤꯛ ꯈꯔ ꯈꯔ ꯈꯔ ꯇꯥꯏ꯫
ꯑꯣ ꯌꯥꯝ ꯀꯥꯟꯗ꯭ꯔꯗꯤ ꯀꯥꯏꯗꯦꯗꯀꯣ ꯇꯦꯟꯒꯦꯔ꯫
ꯐꯦꯟ ꯃꯈꯣꯟ ꯅꯠꯇꯦ ꯀꯔꯤꯔ ꯀꯔꯤꯌ‌ꯦ ꯀꯝꯕ꯭ꯔꯥ ꯑꯗꯨꯒꯤ ꯃꯈꯣꯟ ꯃꯔꯝꯅꯤ ꯚꯤꯗꯤꯑꯣ ꯃꯈꯣꯟꯒ ꯑꯗꯨꯝ ꯑꯣ
ꯅꯪ ꯅ ꯆꯤꯟꯊꯤꯕꯒꯤ
ꯑꯩ ꯀꯤꯕ ꯅꯠꯇꯦ ꯀꯔꯤꯔ ꯅꯠ ꯅꯠ ꯅꯪ ꯍꯣꯏ ꯆꯥꯔꯦ ꯑꯩꯒꯤ ꯏꯅ‌ꯦꯅ ꯌꯦꯟ ꯊꯣꯡꯕ
ꯎꯝ꯫
ꯍꯟꯆꯤꯛ ꯉꯔꯥꯡ ꯑꯦ ꯍꯟꯆꯤꯛ꯫ ꯍꯟꯇꯤꯠ ꯍꯥꯏꯕ꯭ꯔꯥ꯫ ꯍꯟꯆꯤꯛ ꯍꯥꯏꯕꯗꯤ ꯍꯧꯖꯤꯛꯅꯤꯀꯣ꯫
ꯍꯪꯗꯦ ꯑꯁ ꯑꯥꯏ ꯀꯣꯟꯐ꯭ꯌꯁ ꯆꯠꯂꯦ ꯅꯪꯅ ꯍꯥꯡꯕꯒꯤ꯫
ꯍꯥꯏꯌꯦ ꯑ ꯍꯥꯏꯌꯦ ꯍꯪ꯫ ꯅꯠꯇꯦ ꯍꯥꯡꯆꯤꯛꯇꯗꯤ ꯍꯌꯦꯡ ꯍꯥꯡꯆꯤꯛ ꯒꯦꯟ ꯇꯥꯏꯅ ꯍꯌꯦꯡ꯫ ꯍꯥꯡꯖꯤ
ꯍꯣꯏ ꯍꯌꯦꯡ ꯍꯌꯦꯡꯁꯦ ꯑꯩꯁꯨ ꯑꯣꯐꯅꯦ꯫
ꯑꯥ
ꯍꯌꯦꯡ
ꯀꯤꯖꯩꯍ‌ꯦ ꯋꯥꯔꯤ ꯑꯃ ꯁꯥꯟꯅꯩꯌꯦ ꯍꯧꯖꯤꯛ
ꯍ ꯑꯩꯁꯨ ꯃꯥꯅ
ꯑꯁ ꯃꯕꯨ ꯑꯩꯅ ꯅꯪꯒꯤ ꯃꯔꯨꯞ ꯅꯨꯄꯥꯗꯨꯗꯤ ꯑꯃꯨꯛ ꯀꯣꯜ ꯀꯧꯔꯛꯀꯅꯨ ꯑꯩꯒꯤꯅꯦ ꯍꯥꯏꯕ
ꯑꯥ
ꯀꯨꯏꯔꯔꯣꯏ ꯍꯪꯉꯦ ꯅꯪꯒꯤꯁꯨ
ꯈꯪꯗꯦꯗ ꯍꯧꯖꯤꯛ ꯑꯁꯤꯁꯤ ꯎꯝ ꯁꯤ ꯍꯧꯖꯤꯛ ꯁꯤ ꯀꯔꯤ ꯍꯥꯏꯁꯤꯔꯥ
ꯑ
ꯑꯩ ꯑꯩꯅ ꯀꯣꯜ ꯇꯧꯔꯛꯄꯁꯦ ꯑꯗꯨꯝ ꯇꯧꯕꯁꯦ ꯎꯝ ꯍꯧꯖꯤꯛ ꯍꯧꯖꯤꯛꯅꯗꯤ‌ ꯇꯨꯗꯦꯅ ꯇꯧꯔꯒ ꯏꯁꯇꯥꯔꯠ ꯇꯧꯕꯅꯤ ꯑꯩꯁꯨ
ꯑꯣ
ꯑꯗꯨꯕꯨꯗꯤ ꯂꯩꯔꯝꯕꯅꯤꯅ ꯑꯩꯅ ꯇꯧꯋꯤꯍ‌ꯦ
ꯉꯁꯤꯅ ꯄꯤꯛ ꯇꯥꯎꯕ ꯍꯥꯎꯕ ꯃꯤꯒꯤ ꯄꯥꯏꯈꯠꯄ ꯑꯗꯨ ꯑꯣꯏꯔꯁꯨ ꯇꯔꯥꯒꯨꯝꯕ ꯍꯦꯜꯂꯝꯅꯤꯅ ꯇꯔꯥ ꯁꯨꯕ꯭ꯔꯥ
ꯇꯔꯥꯕꯨꯛꯇꯤ ꯉꯁꯤꯒꯤ ꯇꯔꯥ ꯁꯨꯔꯨꯅꯨꯍ‌ꯦ ꯁꯨꯗꯦ ꯑꯈꫭꯏ
ꯇꯔꯥꯕꯨ ꯍꯦꯟꯈ꯭ꯔꯗꯤ ꯑꯗꯨꯝ ꯌꯥꯗꯕꯅꯦ
ꯖꯂꯦ ꯑꯣ ꯑꯃꯅꯦ ꯑꯗꯨꯒꯤ ꯑꯣꯏꯔꯝꯒꯅꯤ ꯑꯩꯒꯤ ꯑꯃꯗꯣ ꯑꯩ ꯑꯅꯤꯅꯦ ꯄꯥꯏꯕꯗꯣ ꯁꯤ ꯁꯤꯅ ꯑꯍꯟ
ꯑ ꯑꯅꯥꯎꯕ
ꯇꯧꯕꯒꯤ ꯑꯦꯂꯚꯦꯟ ꯄꯥꯁꯅꯦ ꯑꯩꯒꯤ ꯃꯥꯟꯈ꯭ꯔꯕꯅꯤ
ꯁꯦ ꯑꯁ ꯄꯥꯝꯃꯨꯗ꯭ꯔꯣ ꯈꯪꯗꯕ ꯈꯪꯁꯨ ꯈꯪꯉꯦ
ꯃꯌꯨꯝꯗ ꯆꯠꯇ꯭ꯔꯅꯤ ꯑꯩꯈꯣꯏ ꯑꯅꯤ ꯋꯥꯔꯤ ꯁꯥꯕ ꯂꯣꯏꯔꯒ
ꯃꯥꯅꯅꯦ ꯑꯩꯒꯤꯁꯦ ꯂꯣꯏꯅꯃꯛ ꯃꯍꯟꯕꯗꯣ
ꯎꯝ ꯍꯣꯏ ꯃꯥꯗꯤ ꯑꯗꯨꯝ ꯃꯥꯏꯅ ꯇꯧꯅꯤ ꯌꯥꯗꯦ ꯌꯥꯗꯦ ꯍꯥꯏꯔꯁꯨ ꯇ꯭ꯔꯥꯏ ꯇꯧꯑꯣ ꯇ꯭ꯔꯥꯏ ꯇꯧꯑꯣ ꯍꯥꯏꯕꯅꯦꯕ ꯑꯗꯨꯃꯥꯏꯅ
ꯍꯣꯏ ꯍꯣꯏ ꯑꯩꯁꯨ ꯑꯗꯨꯝ ꯇꯧꯕꯅꯦ ꯑꯗꯨ ꯇꯧꯕ ꯃꯇꯝꯗꯔꯤꯡ ꯀꯔꯤꯗ ꯑꯗꯨꯝ ꯆꯠꯂꯔꯣꯏ ꯑꯗꯨꯝ ꯀꯔꯤ ꯑꯗꯨꯝ ꯊꯣꯛꯂꯛꯀꯅꯤ ꯁꯤ ꯀꯣꯜꯁꯦ ꯍꯣꯏ ꯁꯤ ꯀꯣꯜꯁꯦ ꯂꯣꯏꯈ꯭ꯔꯦ ꯑꯗꯨꯝ ꯍꯣꯏ ꯁꯤ ꯀꯣꯜꯁꯨ ꯂꯣꯏꯈ꯭ꯔꯦ ꯑꯗꯨꯝ ꯀꯔꯤꯒꯤꯔꯥ꯫
ꯃꯋ‌ꫭꯡ ꯌꯦꯡꯒꯦꯔꯣ
ꯍꯣꯏ ꯌꯦꯡꯒꯅꯤ
ꯎꯝ
ꯏꯕꯥꯅꯤ ꯑꯦ ꯏꯕꯥꯅꯤ ꯍꯥꯏꯁꯤꯅꯤ ꯏꯕꯥꯅꯤ ꯅꯠꯇꯦ ꯑꯩꯈꯣꯏ ꯃꯔꯨꯞ ꯑꯩꯈꯣꯏ ꯒ꯭ꯔꯨꯞꯇ ꯕꯤꯠꯇꯤꯡ ꯕꯦꯠꯇꯤꯡ ꯇꯧꯁꯦ ꯍꯥꯏ ꯃꯣꯏꯅ ꯑꯗꯣꯒ ꯃꯣꯏꯁꯨ ꯔꯤꯄ꯭ꯂꯥꯏ ꯍꯧꯖꯤꯛ ꯄꯤꯔꯛꯇ꯭ꯔꯦ ꯃꯣꯏ ꯀꯔꯤꯔꯥ ꯎꯝ ꯀꯔꯤ ꯍꯥꯏꯁꯤꯔꯥ ꯑꯁ ꯑꯩꯁꯦ ꯌꯥꯝ ꯁꯥꯎꯔꯛꯅꯤꯡꯉꯤꯗ ꯍꯩꯩꯅꯕꯒꯤ
ꯍꯩꯏꯕ ꯇꯝꯃꫭ
ꯕꯤ ꯇꯒꯅꯦ ꯅꯉ ꯁꯤ ꯁꯤ ꯂꯣꯏꯔꯁꯨ ꯑꯗꯨꯝ ꯑꯩꯗꯤ ꯅꯉꯣꯟꯗ ꯑꯗꯨꯝ ꯀꯣꯜ ꯇꯧꯔꯛꯅꯤꯡꯉꯦꯅ
ꯇꯔ ꯑ ꯇꯔꯥ ꯑ ꯋꯥꯔꯤ ꯋꯥꯔꯤ ꯁꯥꯕꯩ ꯌꯥꯦ
ꯅꯣꯏꯅꯗꯤ ꯄꯥꯝꯅꯔꯣꯏ ꯑꯗꯨ ꯍ ꯂꯥꯛ
ꯁꯥꯡꯗ꯭ꯔꯗꯤ ꯈꯪꯗꯦ ꯑꯩ ꯐ꯭ꯔꯤꯗ ꯂꯥꯏꯗꯤꯒꯝ ꯇꯥꯎꯕ ꯌꯥꯏ
ꯎꯝ ꯅꯣꯏꯗꯤ ꯀꯔꯤꯅ ꯊꯕꯛꯁꯨ ꯂꯩꯒꯅꯤ ꯅꯣꯏꯗꯤ ꯑꯩꯗꯤ ꯑꯗꯨꯝ ꯊꯕꯛ ꯁꯨꯝ ꯕꯤꯖꯤ ꯇꯧꯔꯦ ꯅꯣꯏꯗꯤ
ꯈꯪꯗꯦ ꯑꯁ ꯑꯨ ꯊꯕ ꯁꯤꯗ꯭ꯔꯁꯤꯦꯔꯥ ꯈꯪꯗꯦ ꯏ ꯀꯥꯏꯈ꯭ꯔꯦ ꯐ꯭ꯔꯤꯗ ꯂꯩꯃꯟꯕꯅꯤꯅ
ꯍꯧꯖꯤꯛ ꯑꯩꯅ ꯍꯥꯏꯕꯤ ꯇ ꯁꯦꯡꯕꯅꯦ ꯑꯗꯨꯝ ꯐꯥꯎꯅꯔꯒ ꯑꯗꯨꯝ ꯀꯔꯤꯗ ꯌꯨꯝꯗ ꯊꯂꯛꯄ ꯃꯇꯝꯁꯨ ꯑꯗꯨꯝ ꯀꯣꯏꯕ ꯀꯔꯤꯔ ꯑꯗꯨꯝ ꯂꯥꯛꯑꯣ ꯍꯥꯏꯕꯅꯦ
ꯂꯥꯛꯀꯦ ꯅꯣꯏ ꯀꯣꯝꯂꯥ ꯊꯣꯛꯄ ꯃꯇꯝꯗ ꯀꯥꯎꯋꯀꯣ
ꯎꯝ ꯑꯗꯨꯒ ꯄꯥꯟꯅꯦꯄꯥꯜꯁꯨ ꯂꯩꯌꯦ
ꯑꯣ ꯑꯗꯨ ꯑꯣꯏꯔꯁꯨ ꯅꯣꯏ ꯂꯩꯕꯅꯤꯅ ꯎꯄꯥꯏ ꯂꯩꯇꯦꯅ
ꯍꯧꯖꯤꯛ ꯍꯣꯏ ꯄꯥꯏꯅꯦꯄꯜꯁꯨ ꯂꯣꯏꯌꯦꯦ ꯍꯧꯖꯤꯛ ꯑꯩꯈꯣꯏ ꯏꯃꯥ ꯏꯄꯥ ꯌꯣꯟꯂꯒ ꯆꯠꯅ
ꯑꯣ
ꯅꯣꯅꯦꯗ ꯇꯃꯦꯡꯂꯣꯡꯗ ꯑꯗꯨꯝ ꯑꯦ ꯀꯔꯤ ꯑꯗꯨꯝ ꯆꯠꯄꯅꯦ
ꯊꯨꯝꯕ꯭ꯔꯥ ꯑꯗꯣ
ꯍꯣꯏ ꯌꯥꯝ ꯊꯨꯝꯃꯦ ꯑꯁ ꯑꯩꯈꯣꯏꯒꯤ ꯈꯛꯇꯅꯦ ꯆꯤꯡ ꯆꯤꯡ ꯀꯔꯤꯔꯥ ꯃꯥꯎꯟꯇꯦꯗ ꯌꯥꯝ ꯁꯥꯕꯒꯤꯀꯣ ꯅꯨꯡꯁꯥ
ꯁꯦꯝꯦꯡꯕꯒꯤꯔꯣ ꯃꯤꯁꯤꯡꯁꯦ ꯃꯣꯏ ꯃꯣꯏꯒꯤꯗꯤ ꯑꯗꯨꯝ ꯍꯥꯏꯗꯅꯤꯡꯕꯅꯦ
ꯍꯣꯏ ꯑꯁ ꯅꯪ ꯎ ꯖꯦꯟ ꯖꯦꯡ ꯍꯣꯏꯗ ꯈꯪꯉꯣ ꯅꯪ ꯑꯩꯈꯣꯏ ꯑꯩꯈꯣꯏꯒꯤ ꯀꯔꯤꯒꯤꯔꯥ ꯅꯪ ꯍꯪꯅꯤꯡꯉꯗꯤ ꯑꯩꯈꯣꯏꯒꯤ ꯄꯥꯟ ꯃꯄꯥꯜꯗꯣ ꯊꯨꯝꯕ꯭ꯔꯥ ꯊꯨꯝꯗꯕ꯭ꯔꯥ ꯃꯉꯣꯟꯗ ꯍꯪꯉꯗꯤꯀꯣ ꯅꯪ ꯑꯠ ꯂꯣꯏꯅꯃꯛ ꯈꯪꯒꯅꯤ
ꯊꯨꯝꯔꯝꯅꯤ ꯊꯨꯝꯔꯝꯅꯤ ꯍꯣꯏ ꯊꯨꯝꯔꯝꯅꯤ ꯊꯨꯝꯔꯝꯅꯤ
ꯑꯗꯨꯒꯤ ꯅꯠꯇꯦ ꯅꯣꯡꯃ ꯅꯪ ꯍꯪꯉꯨ ꯅꯣꯏ ꯇꯤꯟꯅꯕ ꯃꯇꯝꯗ
ꯎꯝ
ꯃꯣꯏꯒꯤ ꯄꯥꯏꯟꯅꯦꯄꯜꯗꯣ ꯊꯨꯝꯕ꯭ꯔꯥ ꯊꯨꯝꯗꯕ꯭ꯔꯥ ꯑꯗꯨꯝ ꯍꯪꯉꯣ ꯍꯪꯗ꯭ꯔꯗꯤ ꯌꯥꯗꯦ ꯑꯩ ꯑꯃꯨꯛꯀ ꯅꯪꯉꯣꯟꯗ ꯍꯪꯉꯗꯤ ꯅꯪ ꯍꯪꯕ꯭ꯔꯥ ꯍꯪꯗꯕ꯭ꯔꯥ
ꯍꯥꯡꯑꯦ ꯍꯧꯖꯤꯛꯁꯨ ꯃꯥ ꯇꯦꯛꯁ ꯇꯧꯔꯛꯑꯦ ꯑꯩ ꯋꯥꯔꯤ ꯁꯥꯁꯦꯅ ꯑꯗꯨ ꯅꯨꯄꯥꯗꯣ ꯋꯥꯔꯤ ꯁꯥꯗ꯭ꯔꯗꯤ ꯂꯩꯔꯕ ꯉꯝꯗꯕ ꯒꯨꯝ ꯇꯥꯎꯕ ꯃꯥꯜꯂꯦ
ꯑꯗꯨ ꯍꯧꯖꯤꯛꯁꯦ ꯑꯁ ꯅꯣꯏ ꯇꯥꯅꯩ ꯑꯩꯗꯤ ꯏꯁꯄꯦꯟꯗ ꯅꯣꯏꯁꯦ ꯍꯧꯖꯤꯛ ꯅꯣꯏ ꯈꯨꯟꯗ ꯂꯩꯔꯗꯤ ꯑꯗꯨꯝ ꯑꯩꯈꯣꯏ ꯈꯨꯟꯗ ꯂꯥꯂꯒ ꯂꯧꯕ ꯌꯥꯏ ꯑꯩ ꯏꯃꯥ ꯏꯄꯥꯗ ꯍꯥꯏꯒꯉ ꯅꯨꯏꯗꯤ
ꯅꯣꯏꯅ ꯆꯥꯅꯤꯡꯉꯗꯤ ꯑꯗꯨꯝ ꯖꯦꯡ ꯈꯣꯏꯗ ꯆꯠꯂꯒ ꯂꯥꯛꯎ ꯍꯥꯏꯕ ꯌꯥꯔꯦ
ꯁꯦꯁ ꯀꯥꯏꯔ
ꯑꯗꯨꯝ ꯈꯪꯅꯕꯁꯨ ꯑꯗꯨꯝ ꯀꯔꯤꯔꯥ ꯑꯗꯨꯝ ꯇꯧꯕ ꯌꯥꯏ ꯑꯩꯈꯣꯏꯗꯤ
ꯑꯗꯨꯕꯨꯗꯤ ꯍꯣꯏ ꯀꯥꯏꯗꯤ ꯀꯥꯏꯗꯦꯗ
ꯎꯝ ꯑꯩꯁꯨ ꯅꯣꯡꯃ ꯅꯣꯏꯗ ꯑꯗꯨꯝ ꯂꯥꯛꯑꯒ ꯑꯗꯨꯝ ꯀꯂꯦꯖꯥ ꯑꯗꯨꯝ ꯇꯧꯋꯦ ꯈꯧꯅꯥꯕꯗꯤ ꯑꯗꯨꯝ ꯍꯣꯏ ꯑꯗꯨꯝ ꯇꯧꯕ ꯇꯧꯕꯅꯦ
ꯀꯔꯤꯁꯨ ꯀꯥꯏꯗꯦ ꯂꯧ ꯍꯣꯏ ꯂꯩꯕ ꯂꯩꯕ ꯑꯗꯨꯝ ꯇꯥꯔꯒ ꯂꯩ ꯍꯥꯏꯅ
ꯂꯥꯝꯁꯨ ꯂꯩꯇꯦ ꯄꯤꯛꯇꯦ ꯑꯗꯨꯒꯤ ꯑꯗꯨꯝ ꯌꯣꯟꯒꯁꯨ ꯁꯤꯡꯗꯣ ꯂꯩꯩꯔꯒ ꯆꯥꯕꯅꯦ ꯑꯈꯣꯏꯗꯣ ꯑꯩꯈꯣꯏ ꯈꯨꯟꯗ ꯑꯁꯤ ꯀꯔꯤꯔꯥ ꯑꯈꯣꯏꯒꯤ ꯏꯄꯥꯇꯣꯟ ꯍꯥꯏꯒꯦꯔꯥ ꯃꯣꯏꯒꯤ ꯑꯗꯣ ꯑꯃꯥ ꯂꯩꯌꯦꯕ ꯐꯥꯝ ꯑꯗꯨꯗ ꯑꯗꯨꯝ ꯍꯦꯛ ꯍꯦꯛ ꯆꯥꯕ ꯆꯠꯄꯅꯦ ꯑꯗꯣ ꯃꯣꯏꯒꯤ ꯐꯥꯝꯗꯣ ꯒꯥꯔꯤ ꯆꯪꯗꯕꯅꯤꯅ ꯃꯤꯅ ꯄꯨꯋꯦꯕ ꯑꯗꯣ ꯌꯥꯝ ꯄꯨꯕꯗꯤ ꯉꯝꯗ- ꯕ ꯃꯣꯏꯅꯗꯤ ꯌꯣꯟꯅꯤꯡꯉꯥꯏ ꯄꯨꯕ ꯑꯩꯈꯣꯏꯅꯗꯤ ꯆꯥꯅꯤꯡꯉꯥꯏ ꯄꯨꯕ ꯑꯗꯨ ꯑꯣꯏꯔꯁꯨ ꯄꯨꯕ ꯉꯝꯗꯕ ꯂꯥꯞꯄꯅꯤꯅ ꯂꯝꯕꯤꯁꯨ ꯐꯠꯇꯦ ꯊꯨꯝꯕꯗꯤ ꯃꯣꯏꯒꯤ ꯀꯣꯝꯂꯥꯗꯣ ꯊꯨꯝꯗꯤ ꯊꯨꯝꯕꯅꯦ ꯑꯁꯦꯡꯕꯒꯤ
ꯍꯣꯏ ꯑꯩꯈꯣꯏꯒꯤꯁꯨ ꯌꯥꯝ ꯊꯨꯝꯕꯅꯦ ꯑꯩꯁꯨ
ꯎꯝ ꯊꯨꯝꯔꯝꯅꯤ ꯍꯣꯏ ꯅꯣꯏꯒꯤꯁꯨ ꯑꯗꯨꯝ ꯎꯏ ꯐꯦꯁꯇꯤꯚꯦꯜꯒꯨꯝꯕꯗ ꯄꯨꯔꯒ ꯌꯣꯟꯕ ꯃꯥꯜꯂꯦ ꯅꯣꯏꯒꯤ
ꯆꯣꯏ ꯆꯥꯠꯂꯦ ꯑꯗꯨꯒ ꯑꯈꯣꯏꯒꯤ ꯑꯈꯣꯏ ꯑꯈꯣꯏ ꯏꯄꯥ ꯆꯠ ꯇꯕ ꯑꯩꯈꯣꯏꯒ ꯊꯥꯔꯠ ꯐꯪꯉꯦ
ꯑꯣ
ꯑꯈꯣꯏ ꯅꯠꯇꯦ ꯆꯠꯄꯗꯣ ꯑꯩꯒꯤ
ꯎꯝ ꯑꯗꯣ ꯉꯥꯏꯌꯣ ꯅꯣꯏꯒꯤ ꯐꯥꯔꯝꯗꯣ ꯌꯥꯝ ꯆꯥꯎꯕꯒꯤ ꯑꯣꯏꯔꯝꯅꯤꯀꯣ ꯑꯗꯨꯗꯤ
ꯍꯣꯏ ꯊꯥꯠ ꯂꯥꯛꯑꯦꯕ ꯑꯗꯣ
ꯎꯝ ꯑꯗꯨꯗꯤ ꯀꯣꯝꯂꯥꯒꯤ ꯃꯇꯗꯤ ꯄꯩꯁꯥ ꯌꯥꯝ ꯄꯥꯏꯔꯝꯅꯤꯅ ꯅꯣꯏꯁꯦ
ꯢꯁ ꯑꯈꯣꯏꯅꯄꯥꯥꯏꯗꯗꯤ ꯄꯥꯏꯗꯅ ꯑꯈꯣꯏ ꯏꯃꯥ ꯏꯄꯥꯅ
ꯑꯗꯨ ꯑꯣꯏꯔꯁꯨ ꯅꯣꯏꯅ ꯃꯥꯅ ꯄꯥꯅ ꯄꯥꯅꯤꯡꯉꯥꯏ ꯂꯥꯏꯕꯗꯣ ꯌꯥꯝ ꯐꯌꯦꯅ
ꯍꯣꯏ ꯑꯩꯈꯣꯏꯁꯨ ꯑꯁ ꯁꯤ ꯑꯣꯔꯦꯟ ꯐꯥꯝꯁꯦ ꯌꯥꯝ ꯋꯥꯏꯑꯦ ꯐꯖꯅ ꯀꯔꯤꯝ ꯐꯖꯅ
ꯃꯣꯏꯒꯤ ꯁꯦꯝꯔꯣꯏꯗꯣ ꯐꯖꯅ ꯇꯧꯗ꯭ꯔꯗꯤ ꯌꯥꯗꯦꯅ
ꯍꯣꯏ ꯍꯣꯏ ꯍꯣꯏ
ꯁꯦꯕꯥꯗꯣ ꯐꯖꯅ ꯇꯧꯗ꯭ꯔꯗꯤ ꯑꯗꯨꯒꯤ
ꯑꯣꯏ ꯁꯦꯕꯥ ꯇꯧꯔꯦꯕꯨꯗꯤ ꯑꯩꯈꯣꯏ ꯏꯃꯥ ꯗꯨꯝ ꯋꯥꯈ꯭ꯔꯦ ꯑꯗꯨ ꯍꯧꯖꯤꯛꯀꯥꯟꯁꯦ ꯂꯨꯝꯈ꯭ꯔꯦ
ꯁꯥ ꯁꯥꯏꯌꯦ ꯍꯥꯌꯋꯦ ꯍꯥꯏꯕ꯭ꯔꯣ
ꯌꯥꯝ ꯂꯨꯝꯈ꯭ꯔꯦꯕ ꯂꯨꯝꯈ꯭ꯔꯦ ꯍꯧꯖꯤꯛꯀꯥꯟꯒꯥ ꯄꯨꯟꯁꯤꯁꯦ
ꯂꯨꯝꯈ꯭ꯔꯦ ꯍꯥꯏꯗꯤ ꯋꯥꯏ ꯍꯥꯏꯕ꯭ꯔꯣ
ꯍꯣꯏ ꯋꯥꯕ ꯍꯥꯏꯕꯗꯣ ꯋꯥꯕꯨ ꯍꯥꯏꯕꯗꯣ ꯑꯩꯈꯣꯏ ꯋꯥꯕ ꯌꯥ ꯋꯥ ꯍꯥꯏꯕ ꯅꯠꯇꯦ ꯂꯣꯏꯅꯃꯛ ꯀꯨꯝꯈ꯭ꯔꯦꯔꯥꯔꯥ ꯂꯣꯏꯅꯃꯛ ꯎꯝ ꯑꯈꯣꯏꯒꯤ ꯑꯈꯣꯏ ꯄꯨꯟꯁꯤꯁꯦ ꯍꯣꯏ
ꯌꯥꯝ ꯋꯥꯏꯑꯦ ꯅꯠꯇꯦ ꯌꯥꯝ ꯇꯞꯄꯦ ꯅꯠꯇꯦ ꯌꯥꯝ ꯀ꯭ꯔꯤꯍꯥꯏꯒꯦꯔ ꯃꯇꯝꯁꯦ ꯌꯥꯝ ꯂꯨꯈ꯭ꯔꯦꯕ
ꯑꯗꯨꯅ
ꯑꯩꯅꯗꯤꯛꯄ꯭ꯔ ꯍꯥꯏꯕ ꯃꯥꯂꯦ ꯅꯪ ꯋꯥꯗꯒꯦꯗꯤ ꯑ ꯍꯣꯏꯗꯤ ꯉꯁꯤ ꯑ ꯐ꯭ꯔꯥꯟꯁꯀꯤ ꯃꯤꯁꯨ ꯂꯥꯛꯑꯦꯕꯣ ꯌꯦꯡꯕ ꯅꯨꯡꯉꯥꯏꯅꯤ ꯅꯦꯅ ꯂꯩ ꯑꯁ ꯑꯩꯈꯣꯏꯒꯤꯁꯦ ꯊꯥꯖꯗꯤ ꯊꯥꯖꯗꯦ ꯉ ꯁꯤꯒꯤꯁꯦ ꯇꯥꯕ꯭ꯔꯣ ꯇꯥꯕ꯭ꯔꯣ ꯑꯩꯈꯣꯏꯒꯤꯁꯦ ꯐꯖꯗ꯭ꯔꯦ ꯃꯣꯏꯅ ꯉꯝꯅꯤꯉꯥꯏ ꯃꯥꯜꯂꯦ
ꯀꯅꯥꯅ
ꯐ꯭ꯔꯥꯟꯁꯅ
ꯐ꯭ꯔꯥꯟꯁꯅ ꯉꯥꯝꯂꯔꯣꯏ
ꯑꯩ ꯋꯥꯈꯥꯎ ꯋꯥꯔꯦ ꯑꯗꯨꯒꯤ
ꯄꯦꯟꯅ ꯉꯝꯒꯅꯤ ꯀꯔꯤꯅꯣ
ꯉꯝꯅꯗꯤ ꯐꯌꯦ ꯑꯩꯗꯤ ꯌꯥꯝ ꯁꯞꯄꯣꯔꯠ ꯇꯧꯋꯦꯅ ꯑꯗꯨ ꯑꯣꯏꯔꯁꯨ ꯋꯥꯈꯥꯎ ꯋꯥꯏ ꯍꯥꯏꯕꯅꯤꯗ
ꯀꯅꯥꯕꯨ ꯁꯄꯣꯠ ꯇꯧꯕ꯭ꯔꯥ
ꯏꯁꯄꯦꯟꯕꯨ ꯇꯧꯗ꯭ꯔꯗꯤ
ꯏꯕꯥꯟ ꯅꯤ ꯑꯗꯨꯗꯤ
ꯁꯥꯞ ꯃꯅꯥꯏ ꯑꯔꯖꯦꯟꯇꯤꯅꯥꯒꯤꯀꯦꯝꯁꯅꯦ ꯔꯀꯥ ꯑꯣꯟ ꯀꯅꯤ ꯏ ꯂꯩꯥꯏꯈ꯭ꯔꯦꯅ ꯑꯔꯖꯦꯟꯇꯤꯅꯥ ꯑꯃꯦꯔꯤꯀꯥ ꯏ ꯂꯩꯈ꯭ꯔꯦ ꯏꯁꯄꯦꯟ ꯏ ꯂꯩꯈ꯭ꯔꯦ ꯕꯩꯁꯥ
ꯅꯣꯏ ꯖ ꯍꯣꯏꯒꯤ ꯀꯔꯦꯔꯥ ꯄ꯭ꯔꯣꯖꯦꯛꯗꯔꯥ ꯀꯕꯤꯁꯅꯔ ꯍꯥꯏ ꯌꯦꯡꯒꯅꯤ ꯍꯥꯏꯌꯦ
ꯃꯣꯏ ꯃꯣꯏꯗ ꯌꯦꯡꯕ ꯆꯠꯀꯦ ꯑꯩꯈꯣꯏꯁꯨ ꯑꯁ ꯇꯠꯄ ꯌꯥꯔꯦ ꯃꯇꯝꯗꯣ
ꯍꯣꯏ ꯅꯣꯏꯁꯨ ꯆꯠꯂꯣ ꯆꯠꯂꯣ ꯍꯣꯏ ꯆꯠꯂꯣ ꯍꯧꯖꯤꯛ ꯂꯣꯏꯔꯒ ꯃꯣꯏꯒ ꯐꯥꯎꯅꯔ ꯆꯠꯂꯨ